ꯍꯜꯂꯣ
ꯍꯜꯂꯣ ꯍꯜꯂꯣ ꯇꯥꯔꯦ ꯇꯥꯔꯦ
ꯆꯥꯛ ꯆꯥꯔꯕ꯭ꯔꯥ
ꯆꯥꯛ ꯆꯥꯗꯔꯤꯗ
ꯊꯦꯡꯉꯦꯍꯦ
ꯑꯩꯗꯤꯀꯣ
ꯑꯥ
ꯑꯩꯗꯤ ꯑꯩꯗꯤ ꯊꯦꯡꯕꯅꯦꯕꯀꯣ
ꯎꯝ
ꯑꯩꯗꯤ ꯆꯥꯛ ꯆꯥꯕ ꯃꯇꯝꯗ ꯊꯦꯡꯅ ꯊꯦꯡꯅ ꯆꯥꯕꯅꯦꯕꯀꯣ
ꯀꯔꯤꯒꯤ
ꯑꯗꯨ ꯑꯩꯗꯣ
ꯑꯥ
ꯎꯝ ꯑꯩꯗꯣ ꯐꯤꯒꯔ ꯁꯦꯝꯕ ꯑꯗꯨꯒꯤ
ꯑꯥꯁ
ꯍꯣꯏ ꯑꯩꯗꯣ ꯐꯤꯒꯔ ꯐꯖꯅ ꯁꯦꯝꯕꯅꯦꯕꯀꯣ ꯑꯗꯨ ꯈꯪꯗꯦꯗ ꯑꯩꯁꯨ ꯑꯩꯁꯨ ꯈꯪꯗꯦꯗ ꯃꯩꯇꯩꯂꯣꯟꯗ ꯍꯥꯏꯕꯗꯤ ꯈꯪꯗꯦꯕꯀꯣ
ꯁꯥꯁ
ꯑꯩꯗꯤ ꯑꯩꯗꯤ ꯑꯥꯗꯒꯤ ꯂꯥꯛꯄꯅꯦꯕꯀꯣ ꯑꯩꯗꯤ ꯑꯩꯗꯤ ꯂꯝꯕꯤ ꯂꯝꯕꯤꯗꯒꯤ ꯈꯨꯟꯕꯅꯦꯕ ꯑꯩꯗꯤ ꯑꯗꯨꯅ ꯑꯩꯗꯤ ꯀꯔꯤꯁꯨ ꯍꯩꯇꯦ
ꯀꯔꯤ ꯊꯕꯛ ꯇꯧꯕ꯭ꯔꯣꯅ ꯆꯥꯈ꯭ꯔꯦ ꯑꯩꯗꯤ
ꯀꯔꯤ ꯀꯔꯤ ꯏꯟꯁꯥꯡ ꯆꯥꯈ꯭ꯔꯦ ꯅꯪꯗꯤ
ꯀꯥꯡꯁꯣꯏ ꯆꯥꯏꯌꯦ
ꯑꯁ ꯀꯥꯡꯁꯣꯏꯗꯤ ꯍꯥꯎꯕꯅꯤꯅꯦ
ꯌꯥꯝ ꯍꯥꯎꯋꯦ ꯍꯣꯏ ꯑꯗꯨꯒ ꯌꯦꯟ ꯁꯥ
ꯑꯁ ꯅꯍꯥꯟ ꯅꯍꯥꯟꯗꯣ
ꯑꯥ
ꯑꯩ ꯑꯩꯒꯤ ꯑꯩꯒꯤ ꯏꯄꯥꯅ ꯌꯦꯟ ꯊꯣꯡꯕꯅꯦꯕꯀꯣ
ꯑꯁ
ꯑꯁ ꯍꯥꯎꯕꯗꯥ ꯍꯥꯎꯕꯗ ꯍꯥꯎꯕꯅ ꯍꯥꯎꯕꯅ ꯂꯣꯏꯔꯦ
ꯍꯥꯎꯕ꯭ꯔꯣ
ꯍꯥꯎꯋꯦ ꯑꯁ ꯌꯥꯝ ꯍꯥꯎꯋꯦꯕꯀꯣ ꯑꯗꯨ ꯑꯩꯅ ꯑꯁ ꯆꯥ ꯕꯟ ꯆꯥꯔꯦ ꯑꯗꯨꯒ ꯇꯨꯝꯃꯦ ꯅ ꯑꯁ ꯑꯗꯨꯝ ꯇꯨꯝꯈ꯭ꯔꯦꯗ
ꯎꯝ
ꯚꯥꯏ
ꯌꯥꯝ ꯐꯕ꯭ꯔꯥ
ꯍꯣꯏ
ꯅꯪꯗꯤ ꯃꯩꯇꯩꯂꯣꯟꯁꯨ ꯌꯥꯝ ꯍꯩꯕꯅꯦ ꯑꯩꯗꯤ ꯍꯩꯁꯨ ꯍꯩꯇꯦ
ꯅꯨꯡꯃꯥꯏ ꯑꯣꯏꯕ꯭ꯔꯣ
ꯎꯝ ꯅꯪꯗꯤ ꯂꯩꯁꯥꯕꯤꯁꯨ ꯃꯁꯛ ꯌꯥꯝ ꯐꯖꯒꯗꯕ ꯃꯥꯂꯤ ꯅꯪꯗꯤ ꯅꯪꯗꯤ ꯃꯁꯛꯁꯨ ꯌꯥꯝ ꯐꯖꯒꯗꯕꯁꯨ ꯃꯥꯜꯂꯤ
ꯐꯖꯗꯦ ꯈꯣꯏꯗꯤ
ꯑꯩꯅ ꯅꯪꯕꯨ ꯁꯤꯕꯗꯤꯀꯣ ꯑꯥ ꯃꯊꯛꯇꯒꯤ ꯄꯥꯏꯔꯒ ꯑꯥ ꯃꯊꯛꯇꯒꯤ ꯄꯥꯏꯔꯒ ꯇꯥꯔꯛꯄꯒ ꯆꯞ ꯃꯥꯟꯅꯕꯅꯤ ꯁꯦꯁ
ꯑꯣ
ꯀ꯭ꯔꯤ ꯊꯕꯛ ꯇꯧꯔꯤꯅꯣ ꯅꯪꯗꯤ ꯀꯣꯂꯦꯖꯒꯨꯝꯕ
ꯑꯩꯗꯤ ꯑꯩꯗꯤ ꯊꯕꯛ ꯇꯧꯗꯦꯗ ꯑꯩꯗꯤ ꯂꯧ ꯁꯨꯑꯦ ꯑꯩꯗꯤ ꯐꯥꯃꯔꯅꯦꯕꯀꯣ ꯑꯩꯒꯤ ꯂꯧꯗ ꯆꯨꯖꯥꯛꯁꯨ ꯂꯩꯌꯦ ꯑꯥ ꯀꯀꯝꯕꯔꯁꯨ ꯂꯩꯌꯦ ꯊꯕꯤꯖꯨ ꯂꯩꯌꯦ ꯆꯥꯛꯁꯨ ꯊꯥꯏ ꯑꯩꯗꯤ ꯂꯣꯏ ꯊꯥꯕꯅꯦ
ꯑꯣ ꯐꯩꯌꯦ ꯐꯩꯌꯦ ꯅꯣꯡꯃ ꯅꯣꯡꯃꯥ ꯑ ꯊꯕꯛ ꯁꯨꯕ ꯂꯥꯛꯀꯦ
ꯍꯣꯏ ꯍꯣꯏ ꯑꯩꯗꯤ ꯕꯣꯏꯂꯔꯁꯨ ꯌꯣꯛꯑꯦ ꯉꯥꯅꯨꯁꯨ ꯌꯣꯛꯑꯦ ꯑꯣꯛꯁꯨ ꯂꯣꯏꯑꯦ
ꯐꯩꯌ‌ꯦ ꯐꯩꯌ‌ꯦ
ꯑꯗꯨꯝ ꯇꯧꯕꯅꯦ ꯑꯩꯗꯤ ꯑꯗꯨꯝ ꯅꯨꯄꯤ ꯊꯤꯗ꯭ꯔꯤꯉꯩꯗꯀꯣ
ꯎꯝ
ꯐꯖꯅ ꯐꯦꯃꯤꯂꯤ ꯄ꯭ꯂꯥꯅꯤꯡ ꯇꯧꯍꯧꯒꯦ ꯇꯧꯕ
ꯁꯤꯅꯣ
ꯑꯣꯛꯁꯨ ꯌꯥꯝ ꯌꯥꯝ ꯆꯥꯎꯈ꯭ꯔꯦ
ꯎꯝ
ꯑꯩꯗꯣ ꯑꯣꯛ ꯃꯩꯇꯩꯂꯣꯟꯗ ꯉꯥꯡꯉꯨꯅꯦ
ꯕ‌ꯣꯜ ꯕꯣꯜ ꯌꯦꯡꯉꯤꯔ
ꯑꯩꯗ‌ꯣ
ꯑꯥ
ꯎꯝ ꯌꯦꯡꯒꯅꯤ
ꯀꯅꯥ ꯁꯞꯄꯣꯔꯠ ꯇꯧꯒꯦꯔꯣ
ꯑꯩꯗꯤ ꯎꯝ ꯑꯥꯔꯖꯦꯟꯇꯤꯅꯥ
ꯌꯥ ꯉꯁꯤꯒꯤ ꯃꯦꯠꯁ ꯍꯥꯏꯕꯅꯦ ꯀꯔꯤꯔꯥ
ꯃ‌ꯣꯔꯣꯛ ꯁꯥꯏꯗ ꯏꯟꯖꯥꯡꯁꯦ꯫ ꯉꯁꯤꯒꯤ ꯃꯦꯠꯁꯤ ꯌꯦꯡꯉꯣꯏꯗ꯫
ꯀꯔꯤꯒꯤ
ꯑꯩ ꯑꯩꯒꯤ ꯐꯦꯟꯁꯨ ꯁꯥꯟꯅꯗꯕꯗ꯫ ꯅꯪꯗꯤ ꯀꯅꯥ ꯀꯅꯥꯗ ꯀꯅꯥꯒꯤ ꯐꯦꯟꯅꯣ
ꯑꯩꯗꯤ ꯏꯪꯂꯦꯟꯒ ꯐ꯭ꯔꯦꯟꯁ ꯐ꯭ꯔꯥꯟꯁꯅꯦ
ꯑꯣ ꯅꯪ ꯑꯗꯨꯗꯤ ꯅꯪ ꯔꯨꯅꯦꯜꯗꯣ ꯄꯥꯝꯗꯦꯀꯣ
ꯄꯥꯝꯗ‌ꯦ ꯑꯩꯗꯤ
ꯑꯩꯁꯨ ꯄꯥꯝꯗꯦ꯫
ꯄꯝꯗꯕ꯭ꯔꯣ꯫
ꯔꯨꯅꯥꯜꯗꯣꯗꯤ ꯑꯩ ꯄꯥꯝꯗꯦ ꯀꯔꯤ ꯄꯥꯝꯗꯦ ꯍꯥꯏ
ꯆꯥꯁ
ꯏꯃꯥꯟꯅꯕ ꯔꯨꯅꯦꯜꯗꯣ ꯄꯥꯝꯕ ꯂꯩꯌ‌ꯦ ꯑꯗꯨ ꯑꯩꯅ ꯑꯩꯅ ꯄꯥꯝꯗꯕ ꯎꯝ ꯃꯥꯟꯅ‌ꯦ ꯄꯦꯅꯦꯜꯗꯣꯅꯦ ꯄꯦꯅꯥꯜꯇꯤ ꯆꯟꯕ ꯈꯛꯇꯅꯤ ꯃꯥꯅ ꯍꯩꯕꯗ‌ꯣ ꯑꯗꯨꯅꯦ ꯀꯣꯛꯇ ꯂꯩꯇꯕꯁꯤꯡꯅꯦ ꯃ‌ꯦꯁꯤꯗ ꯁꯞꯄꯣꯔꯠ ꯇꯧꯕꯁꯤꯡꯗꯣ
ꯃ‌ꯦꯁꯤꯕꯨꯁꯨ ꯑꯩꯗꯤ ꯁꯞꯄꯣꯔꯠ ꯇꯧꯗꯦ꯫
ꯃꯤꯉꯣꯟꯗꯁꯨꯅ‌ꯦ ꯑꯩ ꯊꯤꯅ ꯉꯥꯡꯅꯤꯡꯗꯦꯕꯀꯣ ꯃ‌ꯦꯁꯤ ꯐꯦꯟꯁꯤꯡꯅꯦ ꯐꯠꯇꯕꯁꯦ ꯐ꯭ꯔꯥꯟꯗꯁꯨ ꯑꯗꯨꯝ ꯍꯥꯏꯗꯤ ꯑꯩꯗꯤꯀꯣ ꯅꯨꯡꯁꯤꯕꯅꯤꯗ ꯂꯣꯏꯅꯃꯛ꯫ ꯑꯩꯗꯤ ꯈꯪꯗꯦ ꯑꯩꯗꯤꯅꯦ꯫ ꯑꯩꯗꯤ ꯑꯗꯨꯝ ꯅꯨꯡꯁꯤꯕꯅꯤꯅꯦ ꯅꯪꯒꯤ ꯐꯣꯟꯗ ꯇꯧꯕ ꯌꯥꯏꯗꯅ ꯑꯁ
ꯕꯤꯂꯦꯟꯁ ꯌꯥꯎꯗꯦ ꯑꯗꯨ ꯅꯪꯖꯨ ꯆꯥꯛ ꯆꯥꯔꯕꯅꯤꯅ ꯐꯖꯅ ꯕꯣꯜ ꯌꯦꯡꯒꯦꯅ ꯉꯥꯏꯔꯤꯔꯥ ꯅꯪꯖꯨ
ꯄꯣꯏꯅꯨꯗꯥ ꯅꯪꯐꯧ ꯌꯦꯡꯒꯗ꯭ꯔꯥ ꯍꯥꯥ ꯅꯪ ꯅꯪ ꯕꯣꯜ ꯌꯦꯡꯒꯗ꯭ꯔꯥ ꯍꯥꯏꯕꯅꯦ
ꯌꯦꯡꯅꯤꯌꯦ ꯑꯁ
ꯎꯝ ꯑꯗꯨ ꯌꯦꯡꯉꯗꯤ ꯑꯩꯉꯣꯟꯗꯁꯨ ꯍꯥꯏꯔꯛꯑꯣ ꯑꯩꯉꯣꯟꯗꯁꯨ ꯍꯥꯏꯔꯛꯑꯣꯀꯣ ꯑꯣ ꯑꯩꯉꯣꯟꯗ ꯍꯥꯏꯔꯛꯑꯣꯕ ꯕꯣꯜ ꯌꯦꯡꯁꯤꯟꯅ ꯑꯃꯨꯛ ꯍꯧꯗꯣꯛꯄꯤꯌꯣꯕ ꯍꯧꯗꯣꯛꯄꯤꯌꯣꯕ ꯑꯩꯗꯣ ꯇꯨꯝꯃꯗꯤꯅꯦ ꯎꯝ ꯇꯨꯝꯔꯣꯏꯗ ꯍꯧꯖꯤꯛꯇꯤ ꯍꯧꯖꯤꯛꯇꯤ ꯆꯥꯛꯁꯨ ꯆꯥꯗ꯭ꯔꯤꯗ
ꯆꯥ ꯇꯥꯌꯦ ꯍꯥꯏꯔꯒ
ꯑꯦ ꯆꯥꯗ꯭ꯔꯤꯗ ꯎꯝ
ꯑꯗꯨꯃꯥꯏꯅ ꯇꯧꯒꯅꯨꯅꯦ ꯁꯤ ꯃꯤ ꯐꯠꯇꯕ ꯌꯥꯝ ꯂꯩꯌꯦꯕꯀꯣ ꯑꯩꯉꯣꯟꯗ ꯎꯝ ꯀꯩꯅꯣꯗꯣ ꯑꯩꯉꯣꯟꯗꯅꯦ ꯏꯃꯥꯟꯅꯕꯅꯅꯦ ꯌꯦꯟꯒꯤ ꯒꯤ ꯍꯥꯠꯁꯨ ꯅꯠꯇꯦ ꯃꯈꯣꯡꯒꯤ ꯃꯇꯣꯟꯗ ꯎꯝ ꯈꯣꯡꯕꯤ ꯈꯣꯡꯕꯤ ꯃꯁꯜ ꯀꯦꯁ ꯀꯥꯕ ꯈꯪꯗꯦ ꯑꯩꯁꯨ ꯈꯪꯗꯦ ꯑꯩ ꯃꯅꯤꯄꯨꯔꯤꯁꯨ ꯈꯪꯗꯦ ꯑꯩ ꯈꯤꯇꯪ ꯈꯤꯇꯪ ꯈꯪꯕꯅꯦꯕꯀꯣ ꯈꯪꯗꯦꯗ ꯉꯥꯡꯕꯁꯨ ꯍꯩꯇꯦꯗ ꯅꯪ ꯑꯃꯨꯛ ꯉꯥꯡꯉꯣꯅꯦ ꯑꯩ ꯇꯥꯒꯦ ꯑ
ꯁꯤꯌꯥ
ꯉꯪꯃꯨꯛ ꯉꯥꯡꯉꯣ
ꯀꯔꯤꯋꯥ ꯉꯥꯡꯒꯦꯔꯣ
ꯉꯥꯡꯉꯛꯎꯅ‌ꯦ ꯇꯥꯒ‌ꯦ
ꯀꯔꯤ ꯏꯟꯁꯥꯡ ꯆꯕꯔꯣ ꯇꯥꯕ꯭ꯔꯣ ꯍꯜꯂꯣ ꯍꯜꯂꯣ ꯍꯦꯜꯂꯣ ꯍꯦꯂꯣ
ꯂꯧ
ꯍꯜꯂꯣ
ꯅꯦꯠ ꯋꯥꯛꯅ ꯇꯔꯦ ꯇꯥꯔꯦ
ꯀ꯭ꯔꯤꯒꯤ ꯃꯤꯎꯠ ꯊꯝꯝꯕ꯭ꯔ
ꯑꯦ ꯅꯪꯁꯨ ꯑꯗꯨꯃꯥꯏꯅ ꯍꯥꯏꯒꯅꯨꯍꯦ ꯑꯩ ꯃꯨꯠ ꯊꯝꯗꯦꯍꯦ ꯅꯪꯅ ꯋꯥ ꯉꯥꯡꯗꯕ ꯑꯩꯗꯤ ꯅꯪꯒꯤ ꯈꯣꯟꯖꯦꯜ ꯇꯥꯗꯦ ꯅꯪ ꯉꯥꯏꯔꯒ ꯂꯩꯕ꯫
ꯋꯥꯂꯅꯦꯠꯅ ꯑꯣꯏꯔꯝꯃꯅꯦ ꯑꯗꯨꯅꯤ꯫
ꯅꯪꯒꯤ ꯅꯪꯒꯤ ꯅꯦꯠꯁꯨ ꯈꯔ ꯅꯨꯡꯉꯥꯏꯇꯕ ꯑꯣꯏꯔꯝꯒꯅꯤ
ꯎꯝ ꯅꯪꯒꯤ ꯅꯕꯣꯔꯅ ꯑꯣꯏꯔꯝꯒꯅꯤ
ꯑꯩꯉꯣꯟꯗ ꯑꯩꯉꯣꯟꯗ ꯈꯛꯇꯪ ꯍꯥꯏꯒꯅꯨꯅꯦ꯫ ꯑꯩꯗꯤ ꯑꯩꯗꯤꯀꯣ꯫ ꯃꯤ ꯃꯤ ꯌꯥꯝ ꯐꯕꯅꯦꯕꯀꯣ ꯑꯩꯗꯤꯀꯣ ꯑꯗꯨ ꯑꯩꯗꯤꯀꯣ ꯆꯥꯛ ꯆꯥꯕ ꯃꯇꯝꯗꯁꯨ ꯀꯣ ꯆꯥꯛꯁꯨ ꯌꯥꯝ ꯌꯥꯝ ꯆꯥꯕꯅꯦꯕꯀꯣ
ꯆꯥꯒꯗꯕꯅꯦ ꯅꯨꯄꯥ ꯑꯥ ꯍꯣꯏ
ꯏꯟꯖꯥꯡ ꯏꯟꯁꯥꯡ ꯍꯥꯎꯇ꯭ꯔꯗꯤ ꯑꯩꯗꯤ ꯏꯟꯖꯥꯡ ꯍꯥꯎꯗ꯭ꯔꯗꯤ ꯀꯔꯤꯁꯨ ꯆꯥꯗꯦꯕꯀꯣ
ꯑꯗꯨꯃꯥꯏꯅ ꯑꯣꯏꯕ꯭ꯔꯣ
ꯎꯝ ꯏꯟꯖꯥꯡ ꯍꯥꯎꯔꯗꯤ ꯆꯥꯛ ꯃꯌꯥꯝ ꯌꯥꯝ ꯆꯥꯕꯅꯦꯕꯀꯣ ꯑꯩꯗꯤ ꯑꯁ꯫ ꯄꯨꯔꯥ ꯕꯤꯔꯅꯤ ꯑꯩꯗꯤ ꯕꯤ ꯂ ꯎꯝ ꯑꯩ ꯏꯊꯟꯗ ꯑꯁ ꯀꯔꯤꯒꯤꯔ ꯅꯪ ꯆꯥꯛ ꯌꯦꯕ ꯆꯥꯕꯁꯦꯅ ꯍꯪꯕꯅꯦꯕ꫰꫰ ꯅꯪ ꯆꯥꯛꯌꯥꯝ ꯆꯥꯕꯗꯤ ꯅꯪ ꯆꯥꯛ ꯂꯥꯝꯕꯒꯤꯅꯤ ꯍꯥꯏꯕꯀꯣ꯫ ꯑꯗꯨ ꯈꯪꯗꯦꯗ ꯑꯩꯁꯨ ꯑꯩꯍꯣ ꯃꯩꯇꯩꯂꯣꯟꯗꯣ ꯃꯩꯇꯩ ꯃꯩꯇꯩꯂꯣꯟꯗꯣ ꯃꯆꯥ ꯃꯆꯥ ꯈꯪꯕꯀꯣ ꯑꯆꯧꯕꯗꯣ ꯃꯃꯥ ꯃꯃꯥ ꯃꯄꯥꯗꯣ ꯈꯪꯗꯦꯕꯀꯣ꯫ ꯃꯆꯥ ꯅꯨꯨꯄꯥꯒ ꯑꯗꯨꯝ ꯃꯆꯥ ꯅꯨꯄꯤꯒꯨꯝ ꯃꯗꯣ ꯈꯪꯉꯦꯕꯀꯣ꯫ ꯑꯗꯨꯒꯤ ꯃꯩꯇꯩꯂꯣꯟ ꯉꯥꯡꯕꯁꯨ ꯌꯥꯝ ꯋꯥꯕꯅꯤꯗ꯫ ꯅꯪ ꯅꯪ ꯅꯪꯗꯤ ꯌꯥꯝ ꯍꯩꯕ ꯃꯥꯜꯂꯦ ꯑꯩꯗꯤ ꯃꯩꯇꯩꯂꯣꯟꯗ ꯃꯆꯥ ꯃꯆꯥ ꯉꯥꯡꯕꯅꯦꯕ ꯅꯪꯗꯤ ꯃꯄꯥꯁꯨ ꯉꯥꯡꯉꯦ ꯃꯃꯥꯁꯨ ꯉꯥꯡꯉꯦ ꯃꯆꯦꯁꯨ ꯉꯥꯡꯉꯦ
ꯑꯗꯨꯔ ꯍꯦ ꯏꯟꯖꯤꯟ
ꯎꯝ ꯎꯝ ꯅꯪꯁꯨ ꯅꯪꯁꯨ ꯑꯁ ꯅꯪꯒꯤ ꯈꯣꯟꯖꯦꯜꯁꯨꯅꯦ ꯇꯥꯔꯕꯣ ꯅꯪ ꯈꯣꯟꯖꯦꯜꯁꯨ ꯌꯥꯝ ꯅꯨꯡꯁꯤꯌꯦ꯫ ꯅꯪ ꯈꯣꯟꯖꯦꯜꯁꯨ ꯌꯥꯝ ꯅꯨꯡꯁꯤꯌꯦꯕ ꯑꯩꯗꯤ ꯅꯪꯉꯣꯟꯗ ꯉꯥꯎꯒꯦ ꯇꯧꯕꯅꯦꯕꯀꯣ ꯑꯉꯥꯡ ꯑꯣꯏꯔꯁꯨ ꯀꯩꯁꯨ ꯀꯥꯏꯗꯦ ꯑꯩꯁꯨ ꯑꯉꯥꯡꯅꯦ ꯑꯩꯁꯨ ꯑꯉꯥꯡꯅꯦꯕꯀꯣ꯫ ꯗꯗꯥ ꯑꯗꯨꯝ ꯀꯧꯎꯀꯣ ꯗꯗꯥ ꯀꯧꯎꯀꯣ ꯗꯗꯥ ꯀꯧꯣꯗꯤ
ꯀꯧꯕꯤꯒꯦ ꯀꯧꯕꯤꯒꯦ
ꯗꯗꯥ ꯑꯗꯨꯝ ꯀꯧ ꯑꯩꯗꯤꯅꯦ ꯅꯪꯒꯤ ꯗꯗꯥꯅꯦꯕꯀꯣ
ꯍꯣꯏꯅꯦ ꯍꯣꯏꯅꯦ
ꯅꯨꯡꯁꯤ ꯅꯨꯡꯁꯤꯕ ꯋꯥꯔꯤꯗꯣ ꯑꯩꯗꯤꯅꯦ ꯇꯝꯕꯤꯕꯅꯦ ꯑꯩꯗꯤ ꯃꯤꯁꯨ ꯌꯥꯝ ꯐꯕꯅꯦ ꯍꯥꯏꯗꯤ ꯌꯥꯝ ꯑꯗꯨꯃꯥꯏꯅ ꯍꯥꯏꯒꯗꯅꯤ ꯑꯗꯨꯃꯥꯏꯅ ꯍꯥꯏꯒꯅꯨꯅꯦ
ꯍꯥꯏꯒꯅꯗꯦ ꯈꯔꯤ
ꯅꯪꯅ ꯑꯗꯨꯃꯥꯏꯅ ꯎꯝ ꯑꯥ ꯇꯧꯕꯗꯣ ꯑꯩꯗꯤꯀꯣ ꯑꯁ ꯀꯔꯤꯔꯅ ꯍꯟꯕꯅꯤꯅꯦ
ꯑꯣꯏꯔꯣꯏꯗꯕ
ꯅꯪꯒ ꯅꯪꯒ ꯋꯥꯔꯤ ꯁꯥꯟꯅꯕꯁꯨ ꯌꯥꯝ ꯅꯨꯡꯉꯥꯏꯌꯦ ꯑꯗꯨ ꯅꯪꯁꯨ ꯎꯝ꯫
ꯍꯌꯦꯡꯗꯤ ꯀꯔꯤ ꯇꯧꯒꯦꯔ
ꯑꯩꯗꯤ ꯍꯌꯦꯡꯁꯦ
ꯐꯥꯝꯗ ꯆꯥꯠꯀꯅꯤ꯫
ꯄꯣꯊꯥꯔꯣ
ꯑꯩꯒꯤ ꯑꯁ ꯑꯩ ꯑꯩ ꯄꯣꯊꯥꯕ ꯌꯥꯗꯦꯅꯦ꯫
ꯅꯨꯄꯥ ꯑꯣꯏꯔꯤꯉꯩꯗ꯫
ꯑꯩꯒꯤ ꯐꯥꯝ ꯃꯁꯛꯇꯣ ꯅꯪ ꯌꯦꯡꯅꯤꯡꯕ ꯑꯩ ꯊꯥꯕꯤꯔꯛꯀꯦꯀꯣ ꯌꯦꯡꯎ ꯀꫭ‌ ꯍꫭꫪꯦꯟ
ꯅꯨꯄꯥ ꯑꯣꯏꯔꯤꯉꯩꯗꯀꯣ
ꯎꯝ